ꯀꯅꯪ
ꯋꯥꯔꯕꯣ
ꯌꯥꯝ ꯋꯥꯔꯕ ꯃꯥꯜꯂꯤꯗ ꯑꯅꯥꯕꯤꯕꯨ ꯐꯣꯟ ꯉꯥꯡꯅꯕꯁꯦ
ꯅꯠꯇꯦꯍꯦ
ꯌꯥꯝ ꯅꯪꯗꯣ ꯏꯅꯔꯖꯤ ꯌꯥꯝ ꯂꯩꯇ꯭ꯔꯒ ꯇꯧ ꯂꯩꯕ ꯃꯥꯜꯂꯤꯗ
ꯑꯗꯨꯝ ꯂꯩꯇꯔꯥꯒꯥ ꯀꯩꯕꯨ ꯂꯩꯌꯦꯅ
ꯍꯣꯏ ꯍꯣꯏ ꯑꯩꯁꯨ ꯋꯥꯗꯤ ꯋꯥꯔꯦꯕ ꯑꯗꯨ ꯑꯣꯏꯔꯁꯨ ꯈꯔ ꯋꯥꯔꯁꯨ ꯈꯥꯡꯉꯒꯦ ꯍꯥꯏꯅ ꯇꯧꯔꯤꯅꯤ
ꯅꯨꯄꯤ ꯑꯃꯗꯤ ꯇꯣꯛꯈ꯭ꯔꯕꯣ
ꯍꯣꯏ ꯇꯣꯛꯈ꯭ꯔꯦ
ꯍꯩ ꯍꯥꯎꯕꯔꯥ
ꯃꯥꯒꯤꯁꯨꯡ ꯉꯁꯤ ꯑꯗꯨꯝ ꯄ꯭ꯔꯣꯁꯦꯁ ꯈꯛꯇꯥ ꯇꯧꯔꯤꯕꯅꯤꯗ
ꯉꯁꯤ ꯑꯃ ꯍꯦꯟꯗꯔꯥ ꯅꯪꯒꯤꯁꯤ
ꯈꯪꯗꯦꯅꯦ ꯅꯪ ꯇꯨꯝꯕ꯭ꯔꯣ ꯍꯧꯖꯤꯛ ꯃꯨꯛꯀ
ꯅꯪ ꯍꯤꯞꯀꯦ
ꯎꯝ ꯅꯪꯁꯦ ꯍꯤꯞꯇꯣ ꯄꯣꯖꯤꯁꯟ ꯅꯠꯇ꯭ꯔꯗꯤ ꯉꯝꯗ꯭ꯔꯦꯕ ꯍꯟꯗꯛꯁꯤꯀꯣ
ꯈꯔꯥ ꯂꯩꯕꯅꯤꯗ ꯅꯍꯥꯟꯅꯥ
ꯎꯝ ꯅꯣꯏ ꯇꯦꯕꯜ ꯄꯤꯕ꯭ꯔꯥ
ꯄꯤꯗꯦ ꯇꯦꯕꯜꯒ ꯆꯦꯌꯔꯒꯁꯨ ꯄꯤꯌꯣ ꯍꯥꯏꯕꯗꯨ ꯄꯤꯗꯦ
ꯄꯤꯗꯤ ꯄꯤꯒꯅꯤ ꯍꯥꯏꯕ꯭ꯔꯥ
ꯈꯪꯗꯦ ꯑꯗꯨꯗꯤ ꯅꯪ ꯇꯤꯁ ꯃꯥꯜ ꯂꯥꯛꯀꯥꯗ꯭ꯔꯥ
ꯍꯣꯏ ꯍꯣꯏ ꯂꯥꯛꯇꯣꯏꯅꯦ ꯅꯪ ꯑꯩꯒꯤ ꯊꯥꯎꯗꯣ ꯅꯪ ꯅꯪꯒꯤ ꯑꯩꯒꯤ ꯊꯥꯎꯗꯣ
ꯍꯣꯏ
ꯅꯪ ꯆꯦꯛ ꯇꯧꯕꯤꯕ꯭ꯔꯥ
ꯇꯧꯕꯤꯗ꯭ꯔꯤꯌꯦ ꯍꯥꯏꯕ
ꯑꯁ ꯀꯥꯎꯔꯝꯒꯅꯤꯀꯣ ꯉꯔꯥꯡ ꯍꯥꯏꯕꯤꯕꯗꯨ
ꯀꯥꯎꯗꯦ ꯑꯗꯨꯝ ꯍꯦꯛ ꯆꯪꯉꯒ ꯑꯩꯗꯣ ꯏꯁꯥꯗꯣ ꯈꯔ ꯅꯥꯔꯦꯕ
ꯎꯝ
ꯗꯨꯝ ꯇꯨꯝꯈ꯭ꯔꯦ ꯑꯗꯨꯝ ꯑꯩꯗꯤ ꯇꯨꯝꯈꯔꯦꯕ
ꯑꯣ ꯑꯗꯨꯒꯤꯔꯥ
ꯅꯣꯏ ꯒꯤ ꯅꯣꯏꯒꯤ ꯅꯪꯒꯤ ꯐꯃꯨꯡ ꯃꯅꯥꯛꯇ ꯋꯤꯟꯗꯣ ꯀ ꯂꯩꯇ꯭ꯔꯣ
ꯂꯩꯌꯦ ꯑꯗꯨ ꯑꯣꯏꯔꯁꯨ ꯃꯝꯃꯦ ꯑꯗꯨꯞ ꯍꯥꯔꯥ ꯑꯗꯨ ꯃꯅꯝ ꯑꯃ ꯂꯥꯛꯑꯦ ꯍꯥꯏ ꯇꯥꯏ ꯑꯩꯅ ꯍꯥꯏꯕꯤꯔꯦꯅꯦ ꯐ꯭ꯔꯦꯁ ꯑꯦꯌꯥꯔ ꯍꯥꯏꯕꯁꯦ ꯂꯩꯇ꯭ꯔꯦ ꯁꯤꯗ
ꯋꯤꯟꯗꯣ ꯃꯅꯥꯛꯇ ꯇꯦꯕꯜ ꯊꯝꯃꯒ ꯇꯦꯕꯜꯗ ꯀꯩꯅꯣ ꯐꯖ ꯐꯖꯕ ꯊꯝꯃꯗꯤ ꯌꯥꯝ ꯅꯨꯡꯉꯥꯏꯗꯣꯏꯅꯦ
ꯂꯩ ꯑꯈꯣꯏꯒꯤꯔꯣꯝ ꯗꯤꯀꯣ ꯑꯩ ꯂꯩ ꯀꯔꯤꯁꯨ ꯅꯨꯡꯉꯥꯏꯕ ꯍꯥꯏꯕꯗꯣ ꯂꯩꯇꯦ
ꯎꯝ ꯃꯝꯕ꯭ꯔꯥ
ꯃꯝꯃꯦ ꯂꯥꯏꯛ ꯈꯛꯇ ꯉꯧꯔꯣꯛ ꯉꯧꯔꯒ ꯉꯥꯟꯕꯅꯦ
ꯑꯗꯨꯗꯤ ꯈꯔ ꯇꯜꯂꯤꯀꯣ ꯍꯥꯏꯕꯗꯤ ꯇ꯭ꯔꯦꯜ ꯂꯥꯏꯠ ꯆꯪꯕꯅ ꯅꯨꯡꯉꯥꯏꯌꯦꯅ ꯋꯥꯈꯜꯁꯨ ꯅꯨꯡꯉꯥꯏꯌꯦꯅ
ꯑꯁ ꯍꯥꯡꯔꯁꯨ ꯅꯝꯊꯤꯕ ꯐ꯭ꯔꯦꯁ ꯏꯌꯥꯔꯁꯨ ꯂꯩꯇꯦ ꯀꯔꯤꯒꯤ ꯎꯝ ꯐꯔꯦ ꯑ ꯅꯦꯆꯔꯦꯜ ꯂꯥꯏꯛ ꯆꯪꯒꯗꯕꯅ ꯐꯜ ꯂꯥꯑꯣꯆꯦ ꯈꯜꯂꯂꯩ
ꯎꯝ
ꯁꯤꯅ ꯂꯩꯕ ꯌꯥꯝ ꯋꯥꯒꯔꯦ ꯑꯗꯨꯇ ꯉꯂꯛ ꯊꯥꯛꯀꯅꯤ ꯍꯥꯏꯔꯁꯨ ꯀꯣ
ꯍꯣꯏ ꯍꯣꯏ ꯅꯪ ꯀꯩꯅꯣ ꯅꯥꯕꯒꯤꯁꯨꯅꯦꯗ
ꯑꯗꯨꯁꯨꯅꯦ
ꯎꯝ
ꯇꯨꯒꯤꯁꯨꯅꯦ ꯅꯦꯍꯦ ꯂꯩꯕ ꯍꯥꯏ ꯅꯨꯡꯉꯥꯏꯕ ꯍꯥꯏꯔꯗꯤ ꯑꯣꯏꯗꯦꯗ ꯅꯥꯗ꯭ꯔꯗꯤ ꯈꯥꯡꯔꯒꯦꯅꯁꯨ ꯈꯟꯕꯅꯦ ꯃꯥ
ꯍꯣꯏ ꯍꯣꯏ ꯈꯪꯗ꯭ꯔꯦꯗ ꯅꯪꯒꯤꯁꯤ ꯗꯣꯛꯇꯔ ꯌꯦꯡꯉꯁꯨ ꯀꯔꯤꯁꯨ ꯂꯩꯇꯦ ꯑꯃꯨꯛ ꯍꯥꯏꯌꯦ
ꯑꯇꯩꯁꯤꯡꯁꯨ ꯇꯨꯝꯃꯤꯕ꯭ꯔꯥ
ꯇꯨꯝꯕ ꯃꯥꯥꯜꯂꯦ ꯍꯣꯏ
ꯎꯝ ꯅꯨꯡꯉꯥꯏꯔꯦꯅꯦ ꯅꯣꯏꯁꯦ ꯌꯥꯝ ꯅꯨꯡꯉꯥꯏꯔꯦꯅꯦ
ꯁꯏ ꯅꯝꯊꯤꯔꯒ ꯉꯥꯛꯇꯅꯦ ꯅꯨꯡꯉꯥꯏꯕ ꯐꯥꯎꯔꯕꯔꯥ ꯅꯪ ꯅꯨꯡꯉꯥꯏꯕꯨ ꯂꯩꯇꯦ
ꯑꯈꯣꯏꯗꯤꯀꯣ ꯗꯦꯂꯤꯗ ꯂꯩꯔꯒ ꯀꯣ ꯏꯁꯤꯡ ꯂꯥꯛꯇꯕꯒꯤ ꯇꯨ ꯗꯦꯖ ꯀꯨꯝꯕ ꯏꯔꯨꯗꯕꯅꯤ ꯌꯥꯝ ꯅꯣꯛꯅꯤꯡꯕꯅꯦ
ꯀꯥꯏꯗꯦ ꯍꯦ ꯇꯨꯗꯦꯁꯀꯤꯗꯤ ꯑꯩꯁꯨꯏꯔꯤ ꯔꯨꯗꯦꯍꯦ ꯉꯔꯥꯡꯒ
ꯑꯁꯤꯗꯁꯦ ꯏꯁꯤꯡꯁꯦ ꯈꯔ ꯀꯩꯅꯣ ꯋꯥꯠ ꯋꯥꯏꯑꯦꯕꯀꯣ
ꯑꯁꯤꯗꯗꯤ ꯂꯩꯇꯕꯒꯤ ꯅꯠꯇꯕ ꯃꯣꯇꯣꯔ ꯑꯣꯟ ꯇꯧꯕꯒ ꯒꯤꯒꯨꯝꯕꯗꯣ ꯁꯦꯟꯇꯦꯛ ꯑꯃꯈꯛꯇꯅꯦ ꯇꯧꯕꯒꯤ ꯑꯗꯨꯝ ꯂꯣꯏ ꯁꯤꯖꯤꯟ ꯁꯤꯖꯤꯟꯅꯕ ꯂꯣꯏꯕꯗꯣ ꯑꯗꯨꯝ ꯇꯧꯔꯒ ꯂꯩꯔꯦꯕ ꯑꯗꯨꯒ
ꯅ ꯑꯃ ꯄꯤꯗ꯭ꯔꯣ
ꯃꯤ ꯑꯅꯤꯒꯤ ꯃꯤꯒ ꯑꯃꯥ ꯀꯦꯌꯞ ꯄꯨꯟꯕꯅꯤꯅꯤꯅꯦ
ꯑꯣ ꯑꯗꯨꯒꯤꯔ ꯑꯗꯨ ꯑꯣꯏꯔꯗꯤ ꯃꯣꯏ ꯕꯛꯀꯦꯠ ꯌꯥꯝ ꯂꯩꯔꯝꯕꯅꯤꯅ ꯏꯃꯥꯔꯖꯦꯟꯁꯤꯒꯤ ꯕꯛꯀꯦꯠꯇ ꯇꯨꯝ ꯊꯟꯍꯜꯂꯒ ꯊꯝꯃꯣꯅ
ꯈꯪꯗꯦ ꯑꯇꯨꯃꯥꯏ ꯇꯧꯔꯅꯅꯤꯂꯤ ꯍꯥꯏꯕꯅꯦ ꯑꯗꯣ ꯍꯥꯏꯗꯤ ꯈꯖꯤꯛ ꯈꯖꯤꯛꯇꯤ ꯊꯝꯃꯝꯅꯤꯅ ꯌꯥꯝ ꯌꯥꯝꯅ ꯊꯝ ꯑꯩ ꯏꯁꯥ ꯅꯨꯡꯉꯥꯏꯇꯕ ꯀꯔꯤꯁꯨ ꯇꯧꯅꯤꯡꯗꯦꯕ ꯑꯗꯨꯒꯨꯝꯕꯁꯨ ꯊꯤꯕꯦ ꯃꯥꯥꯛ ꯊꯄꯒ ꯉꯥꯏꯔꯒ ꯇꯧꯕꯗꯣ ꯑꯩꯁꯨ ꯇꯧꯕ ꯉꯝꯅꯦꯕ
ꯍꯣꯏ ꯑꯗꯨꯗꯣ ꯅꯣꯏ ꯕꯛꯀꯦꯠꯇꯤ ꯌꯥꯝ ꯄꯗ꯭ꯔꯅꯤꯅ ꯕꯛꯀꯦꯠꯇꯤ
ꯦ ꯂꯩꯍꯦ ꯂꯩꯍꯦ ꯑꯣꯏꯔꯁꯨ ꯏꯁꯥ ꯅꯨꯡꯉꯥꯏꯇ꯭ꯔꯗꯤ ꯍꯥꯏꯔꯗꯤ ꯃꯆꯦꯠ ꯃꯆꯦꯠ ꯁ ꯈꯔꯤꯁꯨ ꯇꯥꯎꯅꯤꯡꯗꯕꯗꯣ
ꯑꯣ ꯑꯗꯣ ꯑꯇꯩꯗꯁꯨ ꯍꯥꯏꯕ ꯌꯥꯏꯅ ꯑꯗꯨ ꯑꯗꯨꯗꯤ
ꯃꯣꯏꯁꯨ ꯈꯪꯦ ꯍꯥꯏꯗ꯭ꯔꯗꯤ ꯍꯥꯏꯗ꯭ꯔꯁꯨ ꯈꯥꯡꯅꯕꯅꯤ ꯈꯤꯇꯪ ꯍꯥꯏꯗ꯭ꯔꯗꯤ ꯑꯗ꯭ꯔꯁꯨ ꯌꯥꯔꯦ
ꯍꯣꯏ ꯑꯁꯤ ꯨꯝꯂꯤ ꯍꯥ ꯔ ꯁꯤꯒꯨꯝꯕꯗꯤ ꯑꯗꯨꯝ ꯂꯩꯔꯕꯅꯤꯅꯀꯣ
ꯊꯗꯁꯨ ꯈꯗꯁꯨ ꯌꯥꯔꯦ ꯐꯠꯇ ꯐꯠꯇꯔꯦ
ꯒ꯭ꯌꯥꯟ ꯇꯥꯗ꯭ꯔꯦ ꯅꯣꯏꯁꯦ ꯑꯩ
ꯎꯝ
ꯉꯁꯤꯗꯤ ꯏꯚꯅꯤꯡ ꯀꯔꯤ ꯊꯣꯡꯉꯅꯤ ꯑꯃꯨꯛꯀ
ꯈꯪꯗ‌ꯦ ꯑꯩꯗꯤ ꯊ‌ꯣꯡ ꯉ‌ꯣꯏꯌ‌ꯦ
ꯑꯣ ꯅꯪꯅ ꯅꯪꯅ ꯅꯪꯅꯁꯨ ꯊꯣꯡꯕ꯭ꯔꯥ ꯃꯔꯥꯡ ꯃꯔꯥꯡ
ꯎꯝ ꯃꯔꯛ ꯃꯔꯛ ꯊꯣꯡꯉꯦ ꯑꯩꯁꯨ
ꯎꯝ
ꯇꯟꯗ꯭ꯔꯗꯤ ꯑꯗꯨꯝ ꯊ‌ꯣꯡꯉ‌ꯦꯗ ꯑꯗ‌ꯣ ꯏꯁꯥꯗ‌ꯣ ꯈꯔ ꯅꯨꯡꯉꯥꯏꯇ꯭ꯔꯁꯨ ꯑꯗꯨꯝ ꯈꯔ ꯐꯥꯡ ꯐꯥꯡꯕ ꯀꯥꯟꯗ ꯑꯗꯨꯝ ꯊ‌ꯣꯡꯕꯤꯌ‌ꯦ
ꯑꯣ ꯑꯗꯣ ꯅꯣꯏꯗꯤ ꯀꯔꯤ ꯀꯔꯤ ꯏꯟꯁꯥꯡ ꯂꯩꯔꯒ ꯆꯥꯔꯤꯌꯦ ꯍꯧꯖꯤꯛ
ꯌꯥꯝꯟ ꯀꯥꯅ ꯐ꯭ꯔꯦꯁ ꯑꯣꯏꯕꯗꯤ ꯂꯩꯇꯦꯗ ꯐ꯭ꯔꯦꯁ ꯑꯣꯏꯕ ꯍꯥꯎꯕꯁꯨ ꯂꯩ ꯅꯤ ꯅꯥ ꯀꯣ
ꯎꯝ ꯎꯝ
ꯊꯥꯎꯁꯨ ꯆꯥꯕ ꯌꯥꯗꯦꯅ
ꯍꯣꯏ
ꯃꯁꯨ ꯑꯗꯨ ꯉꯥꯏ ꯊꯥꯎ ꯆꯥꯗ꯭ꯔꯕ ꯀꯔꯤꯅ‌ꯣ ꯆꯄꯣꯠ ꯆꯥꯅꯤꯡꯉꯥꯏꯁꯨ ꯏꯁꯥꯡ ꯂꯩꯇꯕꯅꯤꯅ
ꯎꯝ
ꯀꯩꯗꯧꯔꯨꯅꯤ
ꯑꯗꯣ ꯅꯣꯏ ꯃꯅꯥꯛꯇꯗꯤ ꯌꯣꯟꯕ꯭ꯔꯥ ꯏꯟꯁꯥꯡ ꯅꯥꯄꯤꯗꯣ
ꯌꯣꯂꯦ ꯑꯗꯨ ꯐꯥꯡꯉꯦꯕ
ꯇꯥꯡꯉꯦ
ꯍꯣꯏ ꯐ꯭ꯔꯦꯁ ꯑꯣꯏꯗ꯭ꯔꯕꯀꯣ ꯇꯥꯡꯉꯒ ꯃꯌꯥꯝ ꯑꯗꯨ ꯌꯣꯟꯐꯝꯗ ꯂꯩꯕ ꯅꯨꯄꯥꯗꯣ ꯌꯥꯝꯅ ꯑ ꯀꯔꯤꯅꯣ ꯅꯨꯡꯉꯥꯏꯇꯕꯗꯣ
ꯍꯣꯏ ꯍꯣꯏ
ꯈꯪꯗꯦ
ꯑꯗꯨꯗꯤ ꯅꯣꯏ ꯀꯥꯡꯇ ꯅꯠꯇꯕ ꯈꯔ ꯆꯠꯂꯒ ꯕꯛ ꯈꯔ ꯆꯠꯂꯒꯒꯨꯝꯕ ꯈꯔ ꯆꯥꯎꯕꯒꯨꯝꯕ ꯂꯩꯇꯕ꯭ꯔꯥ
ꯎꯝ ꯂꯩꯇꯕ ꯃꯥꯂ‌ꯦ ꯑꯗꯨ ꯈꯛ ꯇꯅ‌ꯦ ꯑꯩ ꯈꯪꯕꯥꯗꯤ
ꯎꯝ ꯑꯗꯨꯗꯤꯕ‌ꯦꯔꯥ ꯌꯥꯝ ꯀꯥꯏꯅꯀꯣ ꯌꯥꯝ
ꯎꯝ ꯑꯗꯨ ꯃꯁꯛꯇꯣ ꯑꯩ ꯌ‌ꯦꯡꯅꯤꯡ ꯗꯕꯅꯥ ꯁꯤꯔ‌ꯦ
ꯎꯝ
ꯋꯥꯔꯤꯁꯨ ꯁꯥꯅꯤꯡꯗ‌ꯦ
ꯑꯗꯨꯅꯦ ꯒ꯭ꯌꯥꯟ ꯇꯥꯗ꯭ꯔꯤꯅꯦ ꯑꯩꯗꯤ ꯈꯔ ꯏꯟꯁꯥꯡ ꯅꯥꯄꯤꯒꯨꯝꯕ ꯍꯣꯡꯒꯦꯔꯥ ꯈꯟꯕꯅꯤꯅꯦ
ꯍ‌‌ꯣꯡꯗꯦꯗ
ꯑꯁꯣꯏ ꯑꯁꯣꯝꯗꯁꯨꯅꯦ ꯇꯥꯡꯉꯦꯗ ꯏꯟꯁꯥꯡ ꯅꯥꯄꯤꯁꯤꯗꯤꯀꯣ ꯑꯔꯒ ꯑꯩꯈꯣꯏ ꯍꯥꯟꯅ ꯂꯩꯃꯤꯟꯅ ꯂꯩꯕ ꯃꯐꯝꯒ ꯀꯝꯄꯦꯌꯔ ꯇꯧꯔꯗꯤꯀꯣ
ꯑꯣ ꯅꯪ ꯍꯪꯉꯧꯔꯕ꯭ꯔꯣ
ꯍꯥꯥ
ꯀꯣꯟ ꯂꯕ꯭ꯔꯣ
ꯅꯠꯇꯤꯌ‌ꯦ ꯅꯍꯥꯟ ꯑꯩꯈꯣꯏ ꯊꯝꯗꯣ
ꯍꯥꯥ
ꯍ‌ꯣꯡꯕꯗꯤ ꯀꯔꯝ ꯀꯥꯟꯗ ꯍꫭꯡꯗ‌ꯣꯏꯕꯥ
ꯊꯤꯗ꯭ꯔꯤꯌꯦ ꯉꯁꯤꯁꯨ ꯍꯧꯁꯤꯔꯥꯅ ꯈꯜꯂꯒ ꯑꯗꯨꯝ ꯅꯣꯡ ꯆꯨꯌ‌ꯦꯕ
ꯑ‌ꯣ
ꯑꯗꯨꯒꯤ ꯅꯣꯡꯁꯦ ꯉꯁꯥꯏ ꯈꯔ ꯆꯨꯕꯒꯤ ꯂꯝꯕꯤꯗꯣ ꯂꯣꯏ ꯕ꯭ꯂꯣꯛ ꯇꯧꯋꯦ ꯍꯥꯏꯌꯦ
ꯑꯁ ꯇꯜꯂ‌ꯦꯍ‌ꯦ
ꯑꯗꯨ ꯑꯗꯨꯒꯤ ꯍꯌꯦꯡ ꯇꯤꯠ ꯁꯣꯏꯗꯅ ꯆꯠꯂꯅꯤ
ꯅꫭꯡ ꯀꯟꯅ ꯆꯨꯕ꯭ꯔꯥ
ꯅꯣꯡ ꯆꯨꯑꯦ ꯉꯁꯤꯗꯤ ꯀꯟꯅ ꯆꯨꯑꯦ ꯍꯧꯖꯤꯛꯐꯥꯎ ꯈꯔ ꯈꯔ ꯑꯗꯨꯝ ꯆꯨꯔꯤꯑ‌ꯦ ꯅꯣꯡꯗꯣ ꯑꯗꯨꯗ ꯑꯗꯨꯅ ꯑꯩꯈꯣꯏ ꯑꯅꯤꯗꯤ ꯉꯁꯥꯏꯗ ꯇꯦꯔꯦꯁꯇ ꯀꯥꯔꯒ ꯑꯗꯨꯝ ꯂꯩꯌꯦ ꯅꯨꯡꯁꯤꯠꯁꯨ ꯁꯤꯠꯂꯦ ꯑꯗꯨꯒ
ꯍꯃꯟꯗꯅ ꯇꯦꯔꯦꯁꯇꯤ ꯀꯥꯅꯤꯡꯗ ꯇꯦꯔꯦꯁꯁꯨ ꯀꯥꯅꯤꯡꯗ꯭ꯔꯦ
ꯑꯣ
ꯁꯤ ꯁ꯭ꯋꯥꯏꯗꯁꯦ ꯌꯥꯝ ꯊꯤꯃꯟꯗꯅ ꯑꯩ ꯂꯩꯕ ꯉꯝꯗ꯭ꯔꯦ
ꯅꯝꯊꯤꯕ ꯁꯨ ꯑꯁ ꯌꯥꯗꯕꯅꯤꯅꯦ ꯃꯥꯏꯟ ꯐ꯭ꯔꯦꯁ ꯇꯧ ꯌꯥꯔꯣꯏ ꯅꯝꯊꯤꯕꯁꯦ ꯀꯨꯏꯅ ꯅꯝꯃꯅꯤ ꯀꯣꯛꯁꯨ ꯑꯗꯨꯝ ꯅꯥꯕꯅꯦꯕ ꯀꯣꯛꯇ ꯆꯪꯈ꯭ꯔꯕꯒꯤ ꯃꯅꯝꯗꯨꯀꯣ
ꯍꯣꯢ ꯍꯣꯢ ꯅꯝꯊꯤꯌ‌ꯦ ꯁꯤꯗ ꯑꯗꯨꯝ ꯑꯩ ꯂꯩꯕ ꯉꯝꯃꯔꯣꯢꯅ ꯃꯣꯏ ꯅꯤꯡꯁꯨ ꯍꯥꯏ ꯍꯥꯏꯕ ꯍꯥꯟꯅꯗꯤ ꯍꯥꯏꯗꯤ ꯍꯥꯏꯕꯅꯦ ꯍꯣꯏ ꯁ ꯅꯝꯊꯤꯔꯁꯨ ꯀꯩꯇꯧꯔꯒꯦ ꯍꯥꯏꯅ ꯍꯥꯏꯥꯡꯉꯒ ꯂꯩꯔꯝꯃꯦ ꯍꯥꯏ ꯑꯅ ꯆ ꯍꯥꯏ ꯆꯪꯉ ꯍꯥꯏꯗꯤ ꯑꯗꯨꯒꯤ ꯅꯝꯊꯤꯕ ꯈꯛꯇ ꯌꯥꯏꯑꯦꯕ ꯑꯈꯣꯏꯒꯤ ꯒꯤ ꯃꯅꯨꯡꯗ ꯃꯌꯥꯝ ꯃꯣꯏ ꯃꯌꯥꯡꯒꯤ ꯃꯅꯝꯗꯣ ꯎꯝꯊꯤꯂ꯭ꯔꯗꯤ ꯊꯥꯒꯅ‌ꯦꯕ ꯑꯗꯨꯁꯨ ꯅꯥꯝꯊꯤꯕ ꯑꯗꯨꯒꯤꯅꯦ ꯑꯩ ꯈꯥꯡꯕ ꯉꯝꯗ꯭ꯔꯤꯁꯦ
ꯍꯣꯏ ꯑꯗꯣ ꯀꯥꯏꯗꯦꯅ ꯊꯥ ꯑꯃ ꯑꯅꯤꯒꯨꯝꯕ ꯍꯣꯏ ꯂꯩꯔꯒ ꯑꯗꯨꯝ ꯍꯣꯡꯉꯁꯨ ꯀꯥꯏꯗꯦꯅ ꯗꯤꯁꯀꯁ ꯇꯧꯔꯒ ꯑꯗꯨꯗꯤ
ꯎꯝ ꯍꯥꯏ
ꯑꯗꯨꯗ ꯍꯧꯖꯤꯛ ꯈꯛꯇ ꯆꯠꯊꯣꯛꯗꯤ ꯍꯧꯖꯤꯛꯇꯤ ꯄꯩꯁꯥ ꯌꯥꯝ ꯃꯥꯡꯉꯅꯦꯕ ꯑꯗꯨꯒꯤ ꯈꯔꯗꯤ ꯈꯥꯡꯈꯣꯑꫭꫭ ꯍꯥꯏꯕꯗꯤ
ꯋꯥ ꯋꯥ ꯑꯁ ꯊꯥ ꯑꯃꯗꯤ ꯂꯩꯔꯅꯤ ꯎꯄꯥꯏ ꯂꯩꯇꯦ
ꯍꯣꯏ ꯍꯣꯏꯅꯦ ꯊꯥ ꯑꯃꯗꯤ ꯂꯩꯕ ꯇꯥꯔꯝꯅꯤ
ꯊꯥ ꯑꯅꯤꯒꯤꯗꯤ ꯈꯥꯟꯕꯗ ꯋꯥꯔꯦ ꯑꯗꯣ
ꯑꯣ ꯃꯣꯏꯅꯤꯁꯨ ꯍꯥꯏ ꯍꯥꯏꯕ꯭ꯔꯥ ꯑꯗꯨꯝ ꯅꯝꯊꯤꯑ ꯍꯥꯏꯅ ꯂꯩꯕ ꯅꯨꯡꯉꯥꯏꯇꯦ ꯍꯥꯏꯅ
ꯍꯣꯏ ꯑꯗꯨꯝꯅ‌ꯦ ꯁꯨ ꯎ ꯂꯩ ꯅꯥꯏꯁꯨ ꯂ ꯌꯦꯉꯣ ꯍꯪꯗꯨꯗ
ꯑꯣ
ꯈꯪꯗꯦꯍꯦ ꯅꯝꯊꯤꯕ ꯍꯥꯏꯕꯁꯤꯁꯨ ꯑꯩꯁꯨ ꯌꯦꯟ ꯇꯥꯏ ꯀꯣꯛ ꯉꯥꯎꯕꯅꯦ ꯀꯣꯛ ꯅꯥꯕꯅꯦ
ꯎꯝ ꯆꯥꯡ ꯕꯅꯦ
ꯄ꯭ꯔꯣꯕ꯭ꯂꯦꯝ ꯈꯛꯇ ꯒ꯭ꯌꯥꯟ ꯇꯥꯗ꯭ꯔꯦ ꯄꯨꯟꯁꯤꯁꯦ ꯑꯩꯈꯣꯏꯒꯤ ꯄꯨꯟꯁꯤꯁꯦ ꯑꯃ ꯈꯔ ꯐꯒꯦꯔꯥ ꯍꯥꯏꯔꯒ ꯑꯃꯨ ꯑꯃꯨꯛ
ꯎ
ꯑꯗꯨꯝ ꯊꯦꯡꯅꯩꯌꯦ
ꯍꯧꯖꯤꯛꯀꯥꯟꯁꯦ ꯑꯗꯨꯝ ꯊꯦꯡꯅꯕ ꯃꯇꯝ ꯑꯣꯏꯕ ꯃꯥꯜꯂꯦ ꯑꯩꯈꯣꯏꯒꯤ
ꯍꯣꯏ ꯍꯣꯏ ꯊꯦꯡꯅꯔꯛꯄ ꯃꯇꯝ ꯍꯧꯈ꯭ꯔꯕ ꯃꯥꯂꯦ
ꯎꯝ
ꯈꯔ ꯐꯔꯗꯤ ꯑꯃꯨꯛ ꯑꯃꯨꯛ ꯂꯥꯛꯄ ꯀꯣ
ꯍꯣꯢ ꯍꯣꯢ ꯑꯗꯨ
ꯎꯝ ꯈꯥꯡꯒꯗꯧꯔꯕꯅꯦ ꯑꯩꯈꯣꯏꯁꯨ
ꯈꯔ ꯈꯥꯡꯕ ꯀꯟꯗ꯭ꯔꯗꯤ ꯌꯥꯔꯔꯣꯏ
ꯃꯄꯨꯗ ꯍꯥꯏꯗ꯭ꯔꯗꯤ ꯌꯥꯗꯦꯕ
ꯍꯣꯏ ꯍꯣꯏ ꯑꯦꯗꯚꯥꯟꯁ ꯑꯣꯏꯅ ꯍꯥꯏꯗꯣꯏꯅꯤꯅ
ꯎꯝ
ꯅꯪꯒꯤꯗꯣ ꯅꯪꯒꯤ ꯐꯣꯟꯗꯣ ꯀꯩꯅꯣ ꯈꯔ ꯅꯛꯑꯒ ꯊꯝꯃꯒ ꯁꯦꯡꯅ ꯉꯥꯡꯉꯣ
ꯊꯝꯃꯦ
ꯎꯝ
ꯉꯥꯡꯔꯗꯤ ꯂꯣꯏꯔꯦ ꯀꯟꯅ
ꯑꯁꯦꯡꯕ꯭ꯔꯥ
ꯎꯝ ꯈꯔ ꯌꯥꯝꯅ ꯅꯪꯅ ꯉꯥꯉꯨ
ꯐꯔꯦꯅꯦ ꯑꯗꯨꯗꯤ ꯌꯥꯝ ꯍꯩ ꯈꯪꯉꯤꯀꯣ ꯃꯤꯗꯤ
ꯇꯨꯃꯤꯟ ꯇꯨꯃꯤꯟꯅ ꯃ ꯋꯥ ꯑꯃ ꯍꯥꯏꯔꯒ ꯑꯗꯨꯝ ꯀꯩꯅꯣ ꯄꯣꯁꯇꯨ ꯆꯠꯀꯅꯨ
ꯍꯣꯏ ꯍꯣꯏ ꯑꯩꯁꯨꯅꯦ ꯐꯣꯟ ꯉꯥꯡꯅꯕꯗ ꯀꯩꯅꯣ ꯐꯨꯜ ꯁ꯭ꯋꯤꯡ ꯆꯠꯄꯁꯦ ꯅꯪꯒ ꯉꯥꯡꯅꯔꯗꯤ ꯈꯔ ꯑꯗꯨꯝ ꯁꯠ ꯁꯠ ꯉꯥꯡꯉꯦꯕ